ꯇꯕꯣ
ꯇꯥꯏ ꯇꯥꯔꯦ ꯇꯥꯔꯦ
ꯀꯩꯗꯧꯔꯝꯃꯤꯅꯣ ꯃꯔꯨꯞ ꯄꯨ
ꯀꯩꯅꯣ ꯑꯩꯁꯦ ꯍꯧꯖꯤꯛꯁꯦ ꯁꯨꯝ ꯂꯩꯕ ꯍꯥꯏꯇꯔꯦꯅꯦ ꯑꯣ ꯂꯩꯔꯤ ꯍꯥꯏ ꯇꯔꯦ ꯍꯨꯖꯤꯛ ꯆꯥꯛ ꯏꯁꯤꯡꯗꯤ ꯆꯥꯔꯦ
ꯑꯣ ꯀꯔꯤ ꯃꯊꯦꯜ ꯑꯣꯏꯅ ꯆꯥꯔꯕ
ꯃꯔꯨꯞ ꯐꯖꯅ ꯇꯥꯗ꯭ꯔꯦ
ꯍꯋꯥꯏ ꯑꯣꯏꯅ ꯆꯔꯦ ꯃꯔꯨꯞ ꯈꯣꯏꯗꯤ ꯀꯩ ꯑꯣꯏꯆ ꯆꯔꯒꯦ
ꯑꯣ ꯉꯁꯤꯗꯤ ꯀꯩꯅꯣ ꯆꯥꯏ ꯃꯔꯨꯞ ꯎꯝ ꯎꯝ ꯀꯩꯅꯣꯝꯃ ꯑꯍꯥꯎꯕ ꯑꯃ ꯀꯩ ꯑꯃ ꯆꯥꯗꯕꯁꯨ ꯀꯨꯏꯔꯦꯗꯅ ꯉꯁꯤ ꯑꯌꯨꯛꯇꯨ ꯅꯣꯡꯃꯥꯏꯖꯤꯡ ꯅꯨꯃꯤꯠꯀ ꯑꯣꯏꯕꯒꯀꯣ ꯀꯩꯅꯣꯝ ꯆꯁꯤ ꯍꯥꯏꯔꯒ ꯉꯥ ꯑꯆꯧꯕ ꯑꯃ ꯂꯩꯔꯨꯔꯦ ꯀꯦꯖꯤ ꯑꯅꯤ ꯃꯈꯥꯏ ꯑꯍꯨꯝ ꯈꯔꯇꯥꯏ ꯒꯥ꯭ꯔꯁ ꯀꯥꯞ ꯑꯦ ꯀꯩꯅꯣ ꯅꯥꯄꯤ ꯆꯥꯕꯤꯗꯀꯣ ꯑꯗꯨꯒ ꯇꯧꯔꯒ ꯐꯖꯅ ꯊꯣꯡꯗꯔ ꯆꯥꯔꯦ ꯃꯔꯨꯞ ꯃꯔꯤꯡꯈ ꯑꯃ ꯉꯧꯔꯦ ꯆꯝꯐꯨꯠ ꯑꯃꯒ ꯇꯧꯔ ꯆꯥꯁꯤꯟꯈꯔꯦ ꯐꯖꯅ ꯃꯔꯨꯞ ꯑꯁ ꯄꯨꯛꯁꯦ ꯍꯧꯁꯤꯛ ꯐꯥꯎ ꯊꯜꯂ ꯂꯩꯔꯦ ꯇꯧꯔꯤꯁꯦ ꯀꯩ ꯍꯥꯏꯕ ꯃꯔꯨꯞ ꯇꯥꯗ꯭ꯔꯦ ꯐꯖꯅ
ꯑꯍꯥꯎꯕ ꯆꯥꯔꯕꯅꯤꯅ ꯂꯦꯝꯅꯒꯦꯅ ꯇꯧꯔꯛꯄ ꯃꯥꯂꯦꯗ ꯉꯁꯤꯁꯦ ꯑꯩꯈꯣꯏꯗꯤ ꯍꯥꯎꯅ ꯆꯕꯩ
ꯎꯝ ꯍꯣꯏꯅꯦ ꯑꯩꯁꯨ ꯑꯍꯥꯎꯕ ꯆꯥꯔꯦ ꯃꯤꯁꯦ ꯈꯔ ꯍꯦꯔꯣ ꯁꯥ ꯑꯐꯥꯎꯕ ꯁꯥꯔꯒꯦꯗ ꯍꯦꯛꯇ ꯇꯧꯖꯤꯜ ꯂꯛꯄꯅꯤꯅꯦ ꯃꯔꯨꯞ ꯋꯥꯔꯤ ꯁꯥꯟꯗꯕꯁꯨ ꯀꯨꯏꯔꯦꯅ ꯉꯁꯤꯒꯤꯗꯤ ꯈꯔ ꯑꯍꯥꯎꯕ ꯆꯥꯔꯤꯉꯩꯁꯤꯗ ꯍꯦꯛꯇ ꯇꯧꯁꯤꯜꯂꯒ ꯂꯛꯅꯒꯦꯅ ꯂꯥꯛꯄꯅꯤ ꯃꯔꯨꯞ
ꯃꯔꯨꯞꯀꯤ ꯅꯦꯠꯋ꯭ꯔꯥꯛꯇꯨ ꯈꯤꯇꯪ ꯅꯨꯡꯉꯥꯏꯇꯕ ꯈꯪꯗꯦ ꯇꯥꯕꯗ ꯈꯤꯇꯪ ꯋꯥꯠꯂꯤꯅꯦ
ꯌꯥꯝ ꯇꯠ ꯇꯠ ꯇꯠ ꯇꯠꯂꯒ ꯄꯤꯛꯅꯁꯨ ꯑꯃꯨꯛ ꯇꯥꯕ
ꯑ ꯂꯩ ꯀ
ꯑꯣ ꯇꯥꯔꯦ ꯑꯃꯨꯛ ꯍꯥꯏꯕꯤꯔꯣ ꯃꯔꯨꯞ
ꯑꯍꯥꯎꯕ ꯉꯥꯛꯇ ꯆꯥꯔꯒ ꯂꯩꯔꯕꯣ ꯀꯃꯥꯏ ꯇꯧꯔꯤꯅꯣ
ꯆꯥꯗꯦꯗ ꯆꯥꯗꯦꯗ ꯀꯥꯏꯗꯦ ꯑꯍꯥꯎꯕꯗ ꯆ ꯆꯥꯕ ꯉꯝꯕꯩ ꯊꯥꯛ ꯂꯩꯇꯦꯅ ꯁꯨꯝ ꯉꯁꯤꯗꯤ ꯁꯟꯗꯦꯅꯤꯒ ꯅꯍꯥꯟꯗꯩꯗꯤ ꯊꯕꯛ ꯆꯠꯄꯅꯤꯅ ꯊꯕꯛ ꯊꯕꯛ ꯆꯠꯂꯤꯉꯩ ꯑꯐꯥꯎꯕ ꯆꯥꯕ ꯐꯪꯗ꯭ꯔꯦ ꯌꯨꯝꯒꯤ ꯃꯤꯁꯨ ꯀꯌꯥ ꯂꯩꯇꯕꯅ ꯑꯗꯨꯒꯤ ꯃꯁꯤ ꯁꯟꯗꯦꯁꯤꯅ ꯏꯁꯥꯅ ꯍꯈꯤꯛꯇ ꯊꯣꯡꯉꯒ ꯑꯍꯥꯎꯕ ꯑꯗꯨꯝ ꯆꯥꯕꯅꯤꯅ ꯃꯔꯨꯞ ꯃꯔ ꯍꯣꯏꯗꯤ ꯏꯆꯥ ꯆꯥꯗ꯭ꯔꯣ ꯍꯥꯏꯁꯨ ꯀꯩꯅꯣ ꯍꯋꯥꯏ ꯊꯣꯡ ꯆꯥꯏ ꯍꯥꯏꯁꯨ ꯌꯥꯝ ꯁꯟꯗꯦ ꯅꯨꯃꯤꯠꯁꯤꯁꯨ ꯐꯖꯗꯦꯗꯃꯣꯝꯗꯪꯁꯨ
ꯍꯣꯏ ꯗꯨ ꯗꯤ ꯑ ꯁꯥꯁꯤ ꯂꯩꯖꯕꯕꯅꯤꯅ ꯑꯩꯈꯣꯏꯒꯤꯒꯨꯝꯕ ꯐꯒꯜ ꯆ ꯍꯥꯏꯖꯤꯒꯨ ꯃ ꯍꯥꯏꯗꯤ ꯃ ꯃꯈꯣꯏꯁꯤ ꯒꯌꯥ ꯋꯥ ꯌꯥ ꯇꯥ
ꯑꯣ ꯃꯔꯨꯞ ꯊꯕꯛꯁꯤ ꯁꯨꯝ ꯉꯥꯏꯅ ꯇꯧꯕꯅꯤꯅ ꯑꯩꯗꯣ ꯍꯟꯗꯛꯇꯨ ꯀꯩꯅꯣ ꯇꯧꯕ ꯑꯃ ꯑ ꯀꯔꯤ ꯀꯔꯤ ꯍꯥꯏꯅꯤ ꯑꯩꯈꯣꯏꯒꯤ ꯂꯅꯥꯏꯒꯤ ꯑꯣꯏꯕ ꯑꯣꯐꯤꯁ ꯑꯃꯗꯕꯨꯣ ꯁꯨꯝ ꯍꯥꯏꯗꯤ ꯀꯩꯅꯣꯒꯨꯝꯕ ꯃꯦꯅꯦꯖꯔꯒꯨꯝꯕ ꯑꯃ ꯑꯣꯏꯕ ꯃꯣꯏ ꯑꯦꯚꯔꯇꯤꯁꯟ ꯊꯦꯡꯅꯕ ꯍꯥꯏꯇꯥꯔꯦ ꯑꯗꯨꯗ ꯅꯍꯥꯟꯗꯨ ꯐꯣꯝ ꯊꯥꯖꯤꯜꯂꯨꯕꯅꯦ ꯑꯗꯨꯗ ꯃꯣꯏꯒꯤ ꯏꯟꯇꯔꯚꯤꯌꯨ ꯑꯃ ꯇꯧꯔꯒ ꯈꯜꯂꯛꯑꯦ ꯑꯩꯗꯣ ꯍꯟꯗꯛ ꯈꯟꯕ ꯀꯨꯏꯔꯦ ꯃꯔꯨꯞ ꯍꯣꯢꯗꯐꯥꯎ ꯍꯥꯏꯕ ꯐꯪꯗ꯭ꯔꯤ ꯊꯥ ꯃꯨꯛꯇ ꯐꯥꯔꯤꯗ ꯊꯕꯛ ꯆꯠꯄ ꯑꯗꯨꯒꯤ ꯅꯨꯡꯇꯤ ꯈꯨꯗꯤꯡꯒꯤ ꯑꯣꯐꯤꯁ ꯀꯥꯕꯒꯤ ꯇꯥꯏꯞꯇ ꯆꯠꯂꯦ ꯃꯔꯨꯞ ꯑꯁ ꯊꯕꯛꯁꯤꯗꯤ ꯀꯃꯨꯛ ꯅ ꯋꯥ ꯋꯥ ꯋꯥ ꯇꯦ ꯃꯔꯨꯞ ꯑꯣꯏꯅ ꯇꯧꯅꯨꯗ ꯃꯔꯨꯞ ꯀꯥꯟꯅꯗꯕ ꯊꯕꯛꯅꯤ ꯁꯤ ꯊꯕꯛꯁꯤ ꯑꯗꯨꯒꯤ ꯁꯔꯨꯛꯇꯤ ꯑꯇꯣꯞꯄ ꯊꯕꯛ ꯑꯣꯏꯅ ꯇꯧꯕꯅ ꯐꯩ ꯃꯔꯨꯞ
ꯑꯗꯨ ꯍꯥꯏꯗꯤ ꯇꯥꯔ ꯍ ꯁꯤ ꯀ ꯄꯩꯁ ꯐ ꯀꯅꯗꯤ ꯐ ꯐ
ꯌꯥꯏꯌꯦ ꯌꯥꯏꯌꯦ ꯃꯔꯨꯞꯅ ꯄꯥꯝꯃꯕꯨꯗꯤ ꯑꯩꯈꯣꯏꯒꯤꯗꯨꯁꯨ ꯍꯟꯗꯛ ꯃꯤ ꯈꯔ ꯋꯥꯠꯂꯤ ꯑꯗ ꯑꯃꯨꯛꯁꯨ ꯀꯧꯈꯤꯅꯤ ꯍꯥꯏꯕꯅꯦ ꯑꯗꯨꯗ ꯃꯔꯨꯞ ꯃꯔꯨꯞꯅ ꯆꯪꯅꯤꯡꯉꯗꯤ ꯑꯗꯨꯗ ꯑꯗꯨꯝ ꯑꯩꯅ ꯍꯥꯏꯅꯔꯒ ꯑꯗꯨꯝ ꯆꯪꯕ ꯌꯥꯅꯤꯌꯦ ꯊꯥꯒꯤ ꯃꯔꯨꯞ ꯀꯩꯅꯣ ꯄꯩꯁꯥ ꯌꯥꯝ ꯌꯥꯝꯕ ꯅꯠꯇꯦ ꯊꯥꯒꯤ ꯂꯨꯄꯥ ꯂꯤꯁꯤꯡ ꯇꯔꯥꯉꯥ ꯆꯥꯡꯗꯤ ꯆꯥꯏ ꯃꯔꯨꯞ
ꯆ ꯑꯗꯨꯦ ꯍꯥꯏ ꯇꯃꯦꯡꯂ ꯃ ꯀ ꯐ
ꯎ ꯑꯗꯨ ꯍꯣꯏ ꯑꯗꯨꯕꯨꯗꯤ ꯑꯣꯏ ꯃꯔꯨꯞ ꯑꯗꯨ ꯇꯔꯥꯉꯥ ꯆꯥꯔꯁꯨ ꯀꯔꯤꯗꯧꯔꯤ ꯌꯨꯝꯒꯤ ꯛꯃꯨꯛ ꯍꯨꯟꯕ ꯍꯣꯠꯅꯗꯧꯔꯤ ꯒꯥꯔꯤ ꯊꯥꯎ ꯀꯔꯤ ꯏꯂꯦꯝ ꯂꯦꯝꯍꯧꯗꯦꯗ ꯃꯔꯨꯨꯞ
ꯌꯥ
ꯀꯩ ꯍꯥꯏꯅꯣ ꯃꯔꯨꯞ ꯐꯖꯅ ꯇꯥꯗ꯭ꯔꯦ
ꯍꯥꯏꯔꯗꯤ ꯍꯧꯖꯤꯛ ꯀꯥꯎꯂꯒ ꯀꯥꯈꯔꯛꯄꯗ ꯃꯣꯏꯗ ꯄꯩꯁꯥꯁꯤ ꯁꯤꯇ ꯕ ꯍꯥꯏ ꯁꯤꯇꯁꯨ ꯂ ꯆ ꯍꯧꯖꯤ
ꯎꯝ
ꯍꯧꯖꯤꯛ ꯍꯧꯖꯤꯛꯀꯤ ꯑꯃꯧꯁꯤꯛꯇꯗꯤꯦ ꯍꯧꯖ
ꯃꯥꯅꯤ ꯃꯥꯅꯤ ꯃꯤꯅ ꯃꯤꯅ ꯎꯒꯥꯟꯗꯅ ꯊꯕꯛꯀ ꯌꯥꯝ ꯇꯧꯗꯅ ꯄꯩꯁꯥ ꯌꯥꯝ ꯐꯪꯕ ꯃꯥꯟꯗꯨꯏꯕ ꯍꯧꯖꯤꯛꯀꯥꯟꯒꯤ ꯄ꯭ꯔꯥꯏꯚꯦꯠ ꯖꯣꯕ ꯍꯥꯏꯔꯦꯗꯅ ꯂꯥꯛꯅꯕ ꯌꯥ ꯂꯥꯛꯅꯔ ꯄꯩꯁꯥꯅ ꯍꯩꯀ꯭ꯔꯨ ꯃꯅꯥꯗ ꯌꯣꯝꯃꯒ ꯄꯤꯔꯛꯇꯣꯏꯅꯤꯗꯅ ꯃꯤꯅꯗꯤ ꯏꯁꯥ ꯅꯥꯜꯂ ꯆꯠꯂꯦ ꯗ꯭ꯔꯦꯁ ꯅꯥꯂ ꯊꯧꯔꯦ ꯒꯥꯔꯤ ꯊꯧꯔꯦꯅꯕꯨ ꯍꯥꯏꯔꯤꯕ ꯁꯣꯝꯗꯅ ꯌꯥꯗꯕꯩ ꯇꯧꯔꯤꯕꯀꯣ ꯑꯗꯨꯒ ꯌꯨꯝꯒꯤ ꯂꯩꯀꯥꯏꯒꯤ ꯃꯤꯅꯗꯤ ꯑꯁ ꯄꯩꯁꯥ ꯄꯥꯏꯔꯝꯃꯅꯤ ꯃꯥꯗꯤ ꯑꯗꯨ ꯇꯧꯔꯤ ꯃꯥꯗꯤ ꯑꯗꯨ ꯊꯕꯛ ꯇꯧꯔꯤꯁꯤꯅꯕꯨ ꯁꯣꯝꯗꯅ ꯑꯩꯈꯣꯏꯅ ꯊꯦꯡꯅꯔꯤꯕꯁꯤꯅ ꯈꯪꯕꯣꯟꯇꯦ ꯃꯣꯏꯅ ꯇꯧꯔꯤꯁꯤ ꯃꯔꯨꯞ ꯃꯔꯨꯞꯇꯨ ꯍꯧꯖꯤꯛꯀꯥꯟꯗꯤ ꯀꯔꯤ ꯊꯕꯛ ꯏꯪꯈꯥꯡ ꯁꯨꯕ ꯆꯠꯂꯤ ꯀꯃꯥꯏ ꯀꯃꯥꯏꯅ ꯇꯧꯔꯤꯅꯣ ꯍꯧꯖꯤꯛꯀꯥꯟꯁꯤꯕꯣ
ꯍꯧꯖꯤꯛꯒꯥꯟꯁꯤ ꯊꯕꯛ ꯢꯟꯈꯥꯡ ꯑꯝꯇꯥ ꯆꯠꯇꯦ ꯄꯔꯤꯈꯥ ꯑꯃ ꯊꯥꯒꯦꯅ ꯈꯟꯕ ꯑꯗꯨꯒ
ꯎꯝ ꯍ ꯎ ꯑꯦ ꯃꯇꯝ ꯂꯩꯔꯤꯗ ꯃꯔꯨꯞ ꯍꯣꯠꯅꯥꯈꯣꯗ ꯈꯔ ꯌꯥꯔꯥꯒꯟꯗ ꯗꯔ ꯄꯩꯁꯥ ꯇꯥꯂꯨꯗ ꯑꯩꯈꯣꯏꯗꯤ ꯄꯩꯁꯥ ꯇꯥꯟꯕꯒꯤ ꯍꯩꯅꯕꯤꯁꯤ ꯇꯧꯔꯨꯗꯅ ꯂꯥꯏꯔꯤꯛꯀꯥꯁꯤ ꯁꯨꯡꯄꯥ ꯄꯥꯅꯤꯡꯈꯤꯗꯔꯦ ꯀꯩꯅꯣꯝꯇꯧ ꯄꯩꯁꯥꯗ ꯎꯔ ꯂꯩꯔꯦ ꯃꯤꯠꯁꯤꯗꯀꯣ ꯃꯔꯨꯞ ꯄꯩꯁꯥ ꯀꯃꯥꯏꯇꯧ ꯐꯪꯅꯤ ꯀꯃꯥꯏꯅ ꯇꯧ ꯇꯥꯟꯁꯤꯒꯦ ꯈꯟꯕꯗ ꯌꯥꯝ ꯋꯥꯔꯦ ꯍꯥꯏꯇꯥꯔꯦ ꯑꯗꯨ ꯃꯔꯨꯞ ꯍꯣꯏꯗꯤ ꯂꯥꯏꯔꯤꯛ ꯂꯥꯏꯁꯨꯗ ꯊꯕꯛ ꯑꯃ ꯍꯣꯠꯅꯔꯤꯕꯅꯤꯅ ꯂꯥꯏꯔꯤꯛ ꯂꯥꯏꯁꯨꯗꯨ ꯐꯖꯅ ꯇꯧꯔꯣꯒ ꯊꯕꯛ ꯏꯪꯈꯥꯡꯗꯨ ꯐꯥꯎꯅꯕ ꯍꯣꯠꯅꯔꯣ ꯃꯔꯨꯞ
ꯇꯥꯕꯔꯣ ꯃꯔꯨꯞ
ꯃꯔꯨꯞ ꯐꯖꯅ ꯁꯦꯡꯅ ꯇꯥꯗ꯭ꯔ‌ꯦꯕꯣ
ꯍꯥꯥ
ꯇꯥꯔꯦ ꯇꯥꯔꯦ ꯈꯔ ꯈꯔ ꯇꯥꯔꯦ ꯇꯠꯂꯦ ꯑꯗꯨ ꯄꯠ ꯄꯠꯇꯤ
ꯎꯝ
ꯌꯥꯝ ꯊꯤꯅ ꯐꯩ ꯍꯥꯏꯇꯔꯦ ꯑꯩꯒꯤ ꯑꯣꯏꯅꯗꯤ
ꯐꯕꯨꯗꯤ ꯐꯕꯀꫭ ꯑꯗꯨꯗ ꯃꯔꯨꯞ ꯍꯥꯏꯗꯤ ꯄꯣꯠꯁꯤ ꯀꯃꯥꯏ ꯀꯃꯥꯏ ꯍꯥꯏꯅꯤ ꯄꯩꯁꯥꯥꯁꯦ ꯁꯨꯝ ꯇꯥꯟꯍꯧꯈ꯭ꯔꯗꯤ ꯇꯥꯅꯤꯡꯕꯗꯨ ꯄꯪꯇꯥꯟꯗ ꯑꯗꯨꯒ ꯁꯣꯝꯗꯗꯤ ꯏꯁꯥꯒꯤ ꯑꯣꯏꯕ ꯊꯕꯛ ꯑꯃ ꯀꯩ ꯑꯃꯗꯤ ꯇꯧꯍꯧꯗꯕꯒꯤ ꯁꯨꯝ ꯋꯥꯈꯜꯗ ꯅꯨꯡꯉꯥꯏꯇꯕꯗꯣ ꯃꯤꯅꯗꯤ ꯊꯕꯛ ꯆꯥꯎꯅ ꯆꯥꯎꯅ ꯇꯧꯅꯈꯔꯦ ꯑꯩꯈꯣꯏꯅ ꯊꯕꯛꯇꯤ ꯇꯧꯍꯧꯗꯦ ꯁꯨꯝ ꯄꯩꯁꯥ ꯇꯥꯟꯂꯤꯃꯤꯅ ꯁꯨꯝ ꯇꯧꯔ ꯂꯩꯍꯧꯔꯦ ꯑꯗꯨꯅ ꯁꯨꯝ ꯋꯥꯈꯜꯗꯁꯨꯨ ꯃꯈꯜ ꯃꯈꯜ ꯈꯜꯂꯛꯏꯅꯦꯗ ꯃꯔꯨꯞ ꯒ꯭ꯌꯥꯟ ꯇꯥꯗꯦ ꯃꯔꯨꯞ
ꯍꯣꯏ ꯃꯔꯨꯞ ꯑꯗꯨ ꯊꯕꯛ ꯑꯃ ꯇꯧꯍꯧꯕ ꯍꯥꯏꯁꯤꯅꯗꯤ ꯐꯗꯤ ꯐꯔꯤꯅꯤꯗ ꯍꯥꯏꯕꯗꯤꯀꯣ ꯍꯌꯦꯡ ꯑꯅꯥ ꯑꯌꯦꯛꯄ ꯑꯃ ꯌꯥꯎꯔꯣ ꯄꯨꯟꯁꯤꯒꯤ ꯁꯣꯏꯔꯣꯏꯗꯣꯏꯅꯤ ꯄꯩꯁꯥꯗꯨꯗꯤ ꯑꯅꯥ ꯑꯌꯦꯛ ꯌꯥꯎꯔꯣ ꯊꯕꯛ ꯆꯤꯟꯕꯨ ꯑꯣꯏꯔꯣ ꯀꯔꯤꯕꯨ ꯑꯣꯏꯔꯣ ꯑꯃꯕꯨ ꯇꯧꯔꯣ ꯑꯃꯕꯨ ꯇꯧꯔ ꯍꯤꯔꯝ ꯈꯨꯗꯤꯡꯃꯛꯇ ꯂꯣꯏꯅ ꯀꯥꯟꯅꯗꯣꯏꯅꯤ ꯊꯕꯛ ꯑꯃ ꯇꯧꯍꯧꯕ ꯍꯥꯏꯁꯤꯅ ꯍꯥꯏꯗꯤ ꯑꯩꯈꯣꯏꯅ ꯁꯨꯔ ꯆꯥꯕ ꯑꯩꯈꯣꯏꯗꯤ ꯌ‌ꯦꯡꯉꯨꯅ‌ꯦ ꯏꯁꯥ ꯅꯥꯔꯦ ꯆꯠꯇ꯭ꯔꯦ ꯆꯠꯇ꯭ꯔ‌ꯦ ꯇꫭꯛꯑ‌ꯦ ꯑꯗꯨꯝ
ꯇꯥꯗ꯭ꯔꯕ ꫭꯃꯔꯨꯞ
ꯇꯔ‌ꯦ ꯇꯔ‌ꯦ
ꯎꯝ ꯃꯔꯨꯞꯀꯤ ꯅꯦꯠꯋꯥꯛꯁꯤ ꯈꯤꯇꯪ ꯅꯨꯡꯉꯥꯏꯇꯕꯔꯥ ꯑꯩꯒꯤꯔ ꯒ꯭ꯌꯥꯟ ꯇꯥꯗ꯭ꯔꯦ
ꯑꯩꯒꯤ ꯑꫭꯏꯔꯝꯗꯧ ꯃꯥꯂꯦ ꯑꯩꯒꯤꯁ‌ꯦ ꯉꯁꯥꯏꯗꯩ ꯑꯥ ꯌ‌ꯦꯡꯕꯗ ꯌ‌ꯦꯡꯕꯗ꯫ ꯁꯔꯠꯇ ꯑꯩꯁꯨ‌ ꯍꯧꯖꯤꯛ ꯃꯊꯪ ꯃꯊ ꯥꯑꯃ ꯂꯩꯔꯒ ꯌ‌ꯦꯡꯉꯒ‌ꯦ ꯐꯖꯅ ꯑꯗꯣ ꯃꯔꯞꯄꯨ ꯀꯅꯥ ꯀꯅꯥ ꯂꯩꯒꯦ ꯍꯧꯖꯤꯛꯁꯤ ꯁꯤꯦ ꯀꯃꯥꯏ ꯀꯃꯥꯏ ꯇꯧꯋꯤ ꯀꯅ ꯀꯩꯗꯧꯔꯤꯒ‌ꯦ ꯍꯧꯖꯤꯛꯄꯨ
ꯑꯗꯨꯅꯤ ꯌꯨꯝꯗ ꯏꯃꯥ ꯑꯍꯜ ꯂꯃꯟ ꯂꯩꯔꯤ ꯏꯅꯥꯎꯄꯥ ꯏꯆꯦ ꯏꯆꯦꯗꯨꯁꯨ ꯂꯨꯍꯣꯡꯗ꯭ꯔꯤ ꯂꯨꯍꯣꯡꯉꯅꯤ ꯍꯥꯏ ꯑꯗꯣ ꯃꯊꯪ ꯆꯍꯤꯗꯗꯤ ꯂꯨꯍꯣꯡꯉꯒꯦ ꯍꯥꯏꯔꯦ ꯃꯥꯒꯤꯁꯨ ꯑꯃꯨꯛ ꯂꯨꯍꯣꯡꯉꯝꯗꯥꯏ ꯄꯩꯁꯥ ꯆꯪꯗ꯭ꯔꫭꯕꯅꯤ ꯑꯗꯨꯅ ꯑꯩ ꯄꯩꯁꯥ ꯇꯥꯟꯗ ꯌꯥꯗꯦꯗ ꯇꯥꯜꯂꯤ ꯀꯟꯅ ꯍꯣꯠꯅꯔꯤ ꯏꯁ ꯏꯁꯥꯒꯤꯕꯨ ꯇꯧꯗꯣꯏꯔ ꯌꯨꯝꯒꯤꯕꯨ ꯇꯧꯗꯣꯏꯔꯥ ꯏꯆ‌ꯦꯒꯤꯕꯨ ꯇꯧꯗꫭꯏꯔ ꯑꯁ ꯃꯔꯨꯞ ꯑꯍꯟ ꯑꯣꯏꯁꯤꯜꯂꯛꯄ ꯍꯥꯏꯁꯦ ꯊꯕꯛꯁꯦ ꯌꯥꯝ ꯆꯤꯜꯂꯤꯅꯤ ꯄꯩꯁꯥ ꯅꯨꯡꯁꯥꯁꯨ ꯆꯦꯟꯕ ꯊꯕꯛ ꯁꯨ ꯆꯤꯟꯕ ꯉꯝꯅ ꯉꯝꯅꯔꯤꯁꯤꯗꯤ ꯂꯣꯏꯅ ꯇꯧꯗꯤ ꯇꯧꯅꯔꯤꯕ ꯑꯗꯨ ꯋꯥꯗꯤ ꯋꯥꯔꯦ ꯃꯔꯨꯞ ꯋꯥꯏꯑꯦ ꯍꯥꯏꯩꯗꯤ
ꯍ
ꯍꯥꯥ ꯃꯔ
ꯑꯕꯣ
ꯑꯣ ꯇꯥꯏ ꯇꯥꯏꯃ
ꯍꯥꯏꯩꯁꯤꯗꯤ ꯈꯔ ꯌ ꯄꯨꯔꯛꯀꯗꯧꯅꯤꯅ ꯋꯥꯕ ꯍꯥꯏꯁꯤꯦ ꯈꯔ ꯍꯅ ꯋꯥꯕ ꯍꯥꯏꯦ ꯃꯁꯥꯗ ꯄꯥꯕꯅꯦꯦ
ꯎꯝ ꯃꯥꯅꯤ ꯃꯥꯅꯤ ꯅꯨꯄꯥ ꯑꯃ ꯑꯣꯏꯔꯗꯤ ꯈꯔ ꯊꯦꯡꯅꯗ꯭ꯔꯗꯤ ꯀꯃꯥꯏꯅ ꯇꯧꯅꯤ ꯍꯥ
ꯑꯣ
ꯎꯝ ꯀꯔꯤ ꯀꯔꯤ ꯃꯔꯨꯞꯇꯤ ꯑꯗꯨꯝ ꯂꯥꯏꯄꯤ ꯆꯠꯇ ꯈꯣꯠꯇꯅ ꯂꯥꯏ ꯑꯗꯨꯝ ꯄꯥꯔ ꯂꯩꯦ
ꯁꯤꯁꯤ ꯂ ꯇ
ꯎꯝ ꯐꯩ ꯐꯩ ꯃꯔꯨ ꯑꯣꯏꯅ ꯍꯌꯦꯡꯋꯥ ꯑꯆꯧꯕ ꯊꯕꯛ ꯇꯧꯔꯀꯥꯟꯗ ꯑꯩꯈꯣꯏ ꯀꯥꯎꯏꯅꯤꯀꯣ ꯑꯃꯨꯛ
ꯑꯗꯨ ꯁꯤꯒꯤ ꯇꯧꯁꯤ
ꯎꯝ ꯍꯣꯏ ꯍꯣꯏ ꯃꯔꯨꯞ ꯍꯌꯦꯡ ꯑꯃꯨꯛ ꯅꯣꯡꯃ ꯐꯖꯅ ꯁꯥꯟꯅꯔꯁꯤ ꯃꯔꯨꯞ ꯊꯝꯃꯒꯦꯀꯣ
ꯍ